ꯀꯩꯅꯣ ꯐꯣꯟ ꯇꯠꯂ ꯂꯩꯔꯝꯃꯤꯁꯤꯅ
ꯑꯗꯨꯅꯦ ꯐꯣꯟꯁꯦ ꯇꯠꯂꯤꯁꯦ ꯀꯩꯒꯤꯅꯣ
ꯈꯪꯗꯦ ꯄꯩꯈꯥꯁꯦ
ꯎꯝ
ꯍꯌꯦꯡ ꯍꯪꯆꯤꯠ ꯈꯛꯇꯪ ꯉꯥꯏꯔꯕꯅꯤꯅ ꯔꯤꯚꯤꯖꯟ ꯆꯠꯊꯣꯛꯑꯒꯦ ꯍꯥꯏꯕ
ꯆꯠꯊꯣ ꯑꯣ
ꯍꯧꯖꯤꯛ
ꯍꯧꯖꯤꯛ
ꯍꯣꯔꯦꯟꯗꯒꯤ ꯕ꯭ꯔꯦꯡ ꯕ꯭ꯔꯦꯡ ꯕ꯭ꯔꯦꯡ ꯇꯧꯊꯣꯛꯑꯒꯦ
ꯑꯁ ꯈꯪꯗꯦꯉꯣ ꯑ ꯍꯣꯏ ꯇꯧꯊꯣꯛꯑꯣ ꯋꯦꯗꯔꯁꯤꯒ ꯌꯨꯝꯗ ꯂꯩꯕ ꯁꯥꯒꯠꯄ ꯇꯦꯟꯁꯟ ꯀꯩꯔꯣ ꯑꯩ ꯑꯝꯇ ꯆꯪꯗ꯭ꯔꯦ
ꯀꯔꯤ
ꯑꯝꯇ ꯆꯪꯗ꯭ꯔꯦꯕ ꯀꯣꯛ ꯑꯁꯤꯃꯗꯤ ꯀꯩꯁꯨꯗꯤ ꯂꯩꯕ ꯅꯠꯇꯕ ꯑꯗꯨꯏꯁꯨ ꯀꯣꯛꯇ ꯆꯪꯉꯨ ꯌꯥꯠꯗꯕ
ꯆꯪꯂꯣꯏꯗ
ꯆꯪꯉꯣ ꯌꯥꯁꯕꯩ
ꯕꯣꯔꯤꯡ ꯂꯥꯏꯐ
ꯎꯝ ꯁꯥꯏꯀꯜ ꯑꯃ ꯂꯩꯖꯤꯔ
ꯑꯩꯖꯨ ꯄꯥꯝꯃꯦ ꯁꯥꯏꯀꯜ ꯈꯤꯇꯪ ꯍꯣꯡꯕ ꯁꯦꯀꯦꯟ ꯍꯦꯟꯗ ꯃꯤꯅ ꯌꯣꯟꯊꯣꯔꯛꯄꯗꯣ
ꯁꯥꯏꯀꯜ ꯑꯣꯏꯅ ꯊꯧꯕꯅ ꯐꯗꯧ ꯃꯥꯜꯂꯦ ꯀꯩꯁꯨ ꯌꯥꯝꯅ ꯑꯔꯥꯞꯄ ꯆꯠ ꯑꯩꯈꯣꯏꯅ ꯆꯠꯂꯗꯤ ꯑ꯭ꯋꯥꯏꯗ ꯉꯥꯛꯇꯅꯦꯕ ꯀꯩꯁꯨ ꯌꯥꯝ ꯂꯥꯞꯄꯅꯒꯗꯤ ꯆꯠꯂꯣꯏꯕ
ꯎꯝ
ꯇꯉꯥꯏ ꯐꯗꯅ ꯑꯥꯗ ꯌꯨꯝ ꯂꯣꯝꯗ ꯆꯠꯄ ꯈꯣꯠꯄꯗꯨꯗꯤ ꯒꯥꯔꯤꯗ ꯇꯣꯡꯉꯨꯔ ꯂꯣꯏꯔꯦ ꯅꯠꯇ꯭ꯔꯒ ꯁꯥꯏꯀꯜꯗꯗꯤ ꯌꯥꯔꯣꯢꯗꯅ꯫
ꯅꯪꯒꯤꯁꯨ ꯐꯤꯜ ꯆꯠꯇꯣꯏꯅꯤꯅꯦ ꯇꯧꯔꯗꯤ ꯅꯠꯇ꯭ꯔꯥ
ꯆꯠ ꯇꯏꯅꯦ ꯆꯠꯄꯒꯤꯇ ꯑꯗꯨꯕꯨ ꯍꯧꯖꯤꯛ ꯐꯥꯎꯒꯤꯗꯤ ꯀꯩꯁꯨ ꯀꯩꯅꯣ ꯇꯧꯅꯤꯡꯉꯥꯏ ꯂꯩꯇꯦꯗꯅꯀꯣ ꯍꯌꯦꯡ ꯂꯣꯏꯔꯀꯥꯟꯗ ꯗꯥꯏꯔꯦꯛ ꯑꯣꯏꯅ ꯍꯧꯔꯀꯥꯟꯗ ꯆꯠꯄꯅ ꯆꯠꯄꯅꯦ ꯑꯗꯨꯀꯥꯟꯗ ꯒꯥꯔꯤ ꯊꯝꯃꯁꯨ
ꯕꯎꯝ
ꯇꯨ
ꯈꯪꯗ꯭ꯔꯦꯗ
ꯒꯌ꯭ꯥꯟ ꯑꯝ ꯇꯥꯗꯦ ꯇꯧꯔꯤꯁꯦ ꯎꯝ ꯌꯨꯝꯗ ꯂꯩꯀꯥꯟꯗꯗꯤꯅꯦ ꯁꯤꯒꯨꯝꯕ ꯂꯥꯏꯔꯤꯛꯀꯤ ꯋꯥꯈꯜꯁꯦ ꯑꯩ ꯑꯗꯨꯝ ꯈꯪꯕꯨꯗꯤ ꯈꯜꯁꯨ
ꯀꯩꯁꯨ ꯑꯃꯨꯛ ꯈꯟꯖꯤꯜꯂꯨꯗꯦꯕꯟ ꯁꯪꯁꯥꯔ ꯑꯃꯝꯗ ꯍꯤꯡꯉꯦꯕ ꯅꯨꯡꯉꯥꯏꯅ
ꯅꯪ ꯅꯨꯡꯉꯥꯏꯅꯤꯡꯗ꯭ꯔꯦ ꯅꯠꯇ꯭ꯔꯥ ꯑꯗꯨꯗꯤ ꯍꯧꯖꯤꯛꯁꯦ ꯅꯪ ꯋꯥꯕ ꯄꯥꯝꯃꯦ ꯅꯠꯇ꯭ꯔꯥ
ꯅꯨꯡꯉꯥꯏꯔꯤꯉꯩꯗꯁꯣꯝꯗ ꯄꯦꯟꯗꯤꯡꯗꯣ ꯂꯣꯏ ꯂꯩꯔꯛꯀꯗꯣꯏ ꯐꯔꯞ ꯇꯥꯔꯛꯀꯗꯣꯏꯕ
ꯅꯣꯏꯁꯦ ꯀꯔꯤ ꯅꯨꯃꯤꯠ ꯃꯣꯏ ꯑꯦꯛꯖꯥꯝ ꯀꯔꯝ ꯀꯥꯟꯗꯦ
ꯇ꯭ꯋꯦꯟꯇꯤ ꯑꯩꯠ
ꯍꯥ
ꯇ꯭ꯋꯦꯟꯇꯤ ꯑꯩꯠ
ꯀꯥꯏ ꯅꯨꯃꯤꯠ ꯆꯠꯇꯣꯏꯕ ꯑꯗꯨꯗꯤ
ꯁ ꯆꯛꯇꯅꯤ
ꯎꯝ ꯃꯥꯒ ꯃꯃꯥꯟꯅꯕꯤ ꯇꯥꯃꯤꯟꯅꯕ꯭ꯔꯣ ꯃꯥꯁꯨ
ꯃꯃꯥ ꯃꯥꯟꯕ
ꯐꯔ ꯐꯔ ꯊꯥꯅꯤꯡꯗ꯭ꯔꯦ ꯑꯦꯛꯖꯥꯝꯒ ꯁꯠ ꯐꯥꯎꯔ ꯇꯨꯃꯤꯟ ꯂꯩꯈ꯭ꯔꯗꯤ ꯐꯥꯗꯧꯅꯤ
ꯑꯥ ꯆꯃꯤꯅꯦ ꯊꯥꯏꯗꯤ ꯑꯗꯨꯝ ꯊꯣꯛꯄ ꯔꯦ ꯄꯠꯇꯔꯅꯦꯦꯅ ꯄ ꯐꯅꯠꯇ
ꯑꯗꯨ
ꯍꯥꯏꯗ ꯀꯔꯤ ꯅꯨꯃꯤ ꯀꯅꯣ
ꯀꯩꯅꯣ
ꯂ ꯇ ꯅ ꯊ ꯆꯥꯛ ꯊꯥ ꯃꯁ ꯍꯥꯎꯕꯔꯣ ꯅꯪ ꯑꯩꯣꯏ ꯊꯣꯛ ꯇꯧꯅꯥꯎꯗ ꯆꯥꯅꯤꯡꯉꯕ ꯍꯧꯖꯤꯛꯀꯥꯟꯗꯤ ꯑꯃ ꯁ꯭ꯋꯤꯠ ꯀꯣꯟ ꯁ꯭ꯋꯤꯠ ꯀꯣꯟꯅꯣꯏ ꯉꯥꯏꯔ
ꯆꯅꯤ ꯑꯗꯨ ꯑꯗꯨꯅ ꯍꯥꯎꯇ꯭ꯔꯃꯛꯀꯦ ꯅꯪ ꯀꯔꯝ ꯄꯥꯝꯃꯦ
ꯑꯁ ꯑꯩꯗꯤ ꯁ꯭ꯋꯤꯠ ꯀꯣꯔꯟꯗꯨꯅ ꯄꯥꯝꯃꯦ ꯑꯩ ꯍꯥꯟꯅꯩ ꯍꯥꯟꯅꯁꯨꯨ ꯆꯥꯛ ꯆꯥꯔꯝꯗꯦ ꯑꯩ ꯁ꯭ꯋꯤꯠ ꯀꯣꯔꯟꯗꯩ ꯆꯥꯈ꯭ꯔꯤꯅꯦ
ꯍꯥꯎꯗꯤ ꯍꯥꯎꯋꯦꯕ ꯁꯨꯠ ꯀꯣꯟꯗꯨꯁꯨ ꯑꯗꯨꯣ ꯁꯨ ꯑꯃ ꯆꯍꯥꯎꯃꯤꯟꯅ ꯊꯣꯠ ꯊꯣꯠ ꯂꯥꯎꯕ ꯑꯃ ꯂꯩꯌꯦ ꯍꯥꯟꯅꯒꯤ ꯑꯂ ꯑꯩ ꯈꯨ ꯍꯥꯎꯗꯦ ꯍꯧꯖꯤꯛꯀꯤꯁꯤꯅ ꯊꯨꯝꯕꯩ ꯋꯥꯅꯦꯕ ꯍꯥꯎꯕꯗꯤ ꯍꯥꯎꯣꯏꯅꯦ ꯊꯨꯝꯃꯒ ꯑꯗꯨꯒ ꯃꯍꯥꯎꯗꯣ ꯑꯃꯗꯅꯦ ꯌꯥꯝ ꯃꯒꯨꯟ ꯂꯩꯕꯩ ꯇꯥꯏꯞꯇꯣ ꯇꯧꯋꯦ
ꯑꯩ ꯍꯥꯟꯅꯁꯨ ꯆꯥꯛ ꯆꯥꯔꯝꯗꯦ
ꯑꯇꯣꯞꯄꯁꯨ ꯂꯥꯛꯑꯦ ꯍꯧꯖꯤꯛꯀꯤꯁꯨ ꯂꯥꯛꯇꯗꯤ ꯍꯥꯎꯕꯅꯤꯕꯣ
ꯑꯥ
ꯆ ꯊꯂ ꯂꯥꯎꯔꯒꯅꯦ
ꯅꯪꯅ ꯊꯣꯡꯗꯣꯏ ꯅꯠꯇ꯭ꯔꯣ ꯆꯥꯛ
ꯊꯣꯡꯗꯣꯏꯅꯦ
ꯅꯣꯏ ꯏꯆꯦ ꯍꯣꯏ ꯂꯩꯇ꯭ꯔꯣ
ꯈꯣꯏꯁꯦꯂ
ꯑꯅꯤꯃꯛ ꯂꯩꯕ꯭ꯔꯥ
ꯎꯝ ꯑꯃ ꯇꯉꯦ
ꯎꯝ ꯅꯣꯏꯔꯛꯇ꯭ꯔꯣ ꯃꯥ ꯍꯟꯗ
ꯑꯪ ꯈꯜꯂꯦ
ꯀꯪꯉ ꯂꯥꯛꯄ꯭ꯔꯥ
ꯅꯣꯏ ꯈꯜꯂꯦ ꯃꯣꯏ ꯑꯥꯗ ꯆꯥꯛꯇꯣ
ꯑꯥ
ꯃꯣꯏ ꯀꯩꯀꯥ ꯆꯠꯄ ꯀꯠꯄ ꯆꯥꯛꯇꯣ ꯊꯣꯡꯉ ꯆꯥꯕꯗꯨ ꯁꯨꯡ ꯅꯪ ꯅꯪꯗꯦ ꯍꯥꯏꯕ
ꯎꯝ
ꯑꯗꯨꯒꯤ ꯏꯁꯇ꯭ꯔꯤꯠꯇꯇꯩ ꯂꯩꯔ ꯑꯗꯨꯝ ꯆꯥꯏ ꯍꯥꯏꯕ ꯏꯁꯇ꯭ꯔꯤꯠ ꯐꯨꯗ ꯑꯗꯨꯝ ꯆꯥꯕ
ꯎꯝ
ꯑꯗꯨꯅ ꯑꯩ ꯉꯝꯗ꯭ꯔꯦ ꯁꯦꯝꯕ ꯋꯥꯕꯅꯤꯅ ꯆꯥꯕꯗꯣ ꯂꯥꯝꯕꯅꯤꯅ ꯑꯗꯨꯝ ꯆꯥꯁꯤꯟ ꯌꯦ
ꯌꯨꯝꯗ ꯍꯜꯂ ꯐꯖꯅ ꯁꯦꯝꯃꯒꯦꯅ
ꯃꯥꯁꯨ ꯍꯣꯁꯇꯦꯜ ꯂꯩꯗꯣꯏꯔꯣ ꯌꯨꯝ ꯂꯩꯗꯣꯏꯔꯣ ꯀꯃꯥꯏꯅ ꯇꯧꯗꯣꯏꯅꯣ
ꯌꯨꯝ ꯂꯩꯅꯦ
ꯎꯝ ꯃꯥꯅ ꯃꯥꯏ ꯄꯥꯟꯅꯖꯍꯧꯔꯅꯤ ꯅꯪꯅ ꯁ꯭ꯋꯥꯏ ꯂꯥꯛꯑꯒ
ꯍꯣꯏ ꯎꯝ ꯈꯂꯛꯇ ꯍꯟꯗꯛꯀꯤ ꯀꯔꯤꯒꯨꯝꯕ ꯂꯣꯏꯔꯗ꯭ꯔꯦ ꯃꯣꯏ ꯌꯨꯝꯗ ꯂꯩꯔꯅꯤꯗꯅꯀꯣ ꯃꯇꯝ ꯈꯔꯗꯤ ꯂꯩꯒꯅꯦꯕ
ꯎꯝ
ꯀ ꯑꯗꯣꯝꯅ ꯁꯣꯝꯗꯗꯤ ꯄꯨꯛ ꯄꯕꯤꯌꯣꯗꯣ ꯑꯣꯖ ꯑꯃꯨꯛ ꯇꯧꯅ ꯇꯧꯅꯔꯤꯕꯃꯤꯅꯦꯅ ꯑꯗꯨꯒꯤꯨ ꯌꯦꯡꯍꯧꯗꯣꯏ ꯌꯨꯝ ꯂꯩꯔꯤꯀꯥꯟꯗꯗꯤ ꯍꯥꯏꯕ ꯋꯥꯅꯤ ꯉꯝꯗꯦ ꯍꯥꯏꯕꯃ
ꯌꯥ ꯇꯦꯕ
ꯀꯩꯅꯣꯗꯣ ꯑꯗꯨꯗꯣ ꯃꯣꯏꯒꯤ ꯑꯦꯛꯖꯥꯝꯗꯣ
ꯑꯥ
ꯐꯥꯎꯗ꯭ꯔꯗꯤ ꯄ꯭ꯔꯥꯏꯚꯦꯠꯀꯤ ꯍꯣꯁꯄꯤꯇꯥꯜꯗꯁꯨ ꯄꯨ ꯌꯥꯗꯕ꯭ꯔꯥ
ꯇꯁꯦꯡꯅ ꯂꯤꯒꯦꯜꯂꯤ ꯌꯥꯗꯦꯕ
ꯑꯥ
ꯑ ꯍꯣ ꯁꯥꯟ ꯌꯥꯅꯖꯕꯩ ꯄꯨꯕꯅ ꯄꯨꯕꯅꯦꯕꯀꯣ
ꯎꯝ
ꯑꯗꯨ ꯅꯠꯇꯕꯤꯗꯗꯤ ꯎꯕꯀꯥꯟꯗꯗꯤ ꯇꯁꯦꯡꯅ ꯍꯥꯏꯔꯗꯤ ꯌꯥꯗꯦꯕ
ꯎꯝ ꯑꯗꯨ ꯄꯨꯅꯕ ꯃꯤꯒ ꯂꯩꯖꯠꯂꯣ
ꯂꯩ
ꯑꯝ
ꯄ꯭ꯔꯥꯏꯚꯦꯠꯇ ꯑꯣꯏꯔꯗꯤ ꯀꯩꯁꯨ ꯀꯥꯏꯗꯦ ꯄ꯭ꯔꯥꯏꯚꯦꯠꯇ ꯃꯣꯏ ꯌꯥꯅꯖꯕꯩ ꯃꯇꯨꯡ ꯏꯟꯅ ꯑꯗꯨꯝ ꯑꯦꯛꯁꯄꯤꯔꯦꯟꯁꯁꯦ ꯄꯨꯍꯟꯕ ꯀꯩꯁꯨ ꯀꯥꯏꯗꯦꯕ
ꯎꯝ
ꯑꯗꯨꯗ ꯍꯥꯏꯗꯤ ꯑꯦꯛꯖꯥꯝꯗꯨꯃ ꯐꯥꯎꯔꯀꯥꯟꯗꯗꯤ ꯀꯔꯤꯝ ꯍꯥꯏꯗꯤ ꯇꯁꯦꯡꯅ ꯍꯥꯏꯔꯀꯥꯟꯗꯗꯤ ꯃꯣꯏ ꯑꯗꯨꯒꯤ ꯀꯩꯅꯣ ꯇꯧ ꯂꯥꯛꯏꯦꯅꯦ ꯑꯗꯨꯝ ꯄ꯭ꯔꯦꯛꯇꯤꯀꯦꯜ ꯑꯗꯨꯝ ꯇꯧꯀꯥꯟꯗ ꯑꯗꯨꯝ ꯃꯁꯥ ꯑꯗꯨꯝ ꯍꯩꯒꯗꯝꯕꯅꯦꯕ ꯑꯗꯨꯗꯩ ꯌꯥꯝꯗꯣ ꯐꯥꯎꯗ꯭ꯔꯤ ꯍꯥꯏꯕꯒꯤ ꯀꯩꯅꯣ ꯇꯧꯕꯩ ꯋꯥꯅꯤ ꯑꯗꯨ ꯑꯗꯨꯝ ꯈꯪꯅ ꯆꯥꯟꯅꯕ ꯂꯩꯔꯗꯤ ꯑꯗꯨꯝ ꯃꯥꯏ ꯃꯥꯏ ꯍ ꯄꯨꯅꯩꯌꯦꯕ
ꯑꯥ
ꯑꯗꯨꯒꯕ ꯑꯗꯨ ꯐꯥꯎꯔꯒꯗꯤ ꯁꯔꯀꯥꯔꯒꯤ ꯀꯩꯀꯥ ꯂꯣꯏ ꯄꯨ ꯌꯥꯏ ꯍꯥꯏꯕꯩ ꯋꯥꯅꯤ
ꯑꯁ ꯃꯣꯏꯁꯨ ꯐꯥꯎꯖꯔꯗꯤ ꯐꯒꯗꯣꯏꯅꯦ ꯑꯗꯨ ꯇꯧꯔꯗꯤ ꯀꯩꯅꯣ ꯇꯧꯔ ꯍꯥꯏꯗꯤ ꯇꯣꯂꯣꯞ ꯆꯥꯗꯣꯏꯅꯤꯗꯅ ꯄ꯭ꯔꯥꯏꯚꯦꯠꯇ ꯄꯨꯔꯁꯨ ꯈꯤꯇꯪꯗꯤ ꯅꯠꯇ꯭ꯔꯥ
ꯆꯂ ꯃꯒꯦ ꯑꯗꯨꯕꯨ ꯇꯧꯔꯒ ꯃꯣꯏ ꯊꯕꯛꯄꯨ ꯐꯪꯈ꯭ꯔꯗꯤ ꯄꯩꯁꯥꯗꯤ ꯑꯗꯨꯝ ꯑꯗꯣ ꯑꯩ ꯑꯩꯗꯤ ꯄꯥꯝꯗꯦꯕ ꯑꯩ ꯑꯣꯏꯅ ꯑꯩ ꯗꯣꯛꯇꯔꯗꯤ ꯄꯥꯝꯗꯦꯕ
ꯑꯩꯁꯨ ꯇꯥꯏꯂꯦ ꯑꯁ ꯍꯃꯤ ꯄꯥꯎ ꯑꯗꯨꯝ ꯑꯉꯥꯡ ꯍꯦꯛ ꯑꯣꯏꯀꯥꯟꯗ ꯀꯩꯝ ꯈꯪꯗꯕ ꯃꯤꯁꯨ ꯗꯣꯛꯇꯔ ꯑꯣꯏꯅꯤ ꯍꯥꯏꯗ꯭ꯔꯥ
ꯍꯣꯏ
ꯑꯗꯣ ꯑꯩꯈꯣꯏꯗꯤ ꯁꯨꯡꯉꯥꯏ ꯍꯥꯏꯔꯛꯇꯦ
ꯑꯩꯗꯤ ꯁꯨꯡꯄꯥ ꯄꯥꯝꯃꯛꯇꯦꯕ ꯄꯥꯝꯗꯦꯗꯤ ꯃꯣꯏꯅ ꯇꯧꯔꯤꯗꯨꯕꯨꯗꯤ ꯌꯥꯝ ꯍꯣꯏ ꯑꯗꯣ ꯑꯩꯅ ꯉꯝꯃꯣꯏ ꯈꯟꯕ ꯑꯃꯒꯤꯅ ꯑꯩ ꯑꯗꯨꯃꯥꯏ ꯀꯣꯏ ꯏꯃꯥꯔꯖꯦꯟꯁꯤ ꯑꯗꯣ ꯑꯩ ꯌꯥꯝ
ꯈꯪꯗꯦ ꯄꯥꯝꯁꯨ ꯄꯥꯝꯃꯛꯇꯦ ꯑꯗꯨꯒ ꯑꯗꯨꯁꯨ ꯑꯩꯁꯨ ꯑꯗꯨ ꯑꯗꯨꯒꯤꯁꯨ ꯇꯟꯕ ꯍꯧꯖꯤꯛ ꯍꯧꯖꯤꯛ ꯈꯜꯂꯛꯄꯩ ꯋꯥꯅꯤ ꯑꯗꯨꯅ ꯍꯥꯟꯅꯕꯨꯗꯤ ꯑꯗꯨꯝ ꯄꯥꯝꯃꯛꯇꯦꯗꯅ ꯑꯗꯨꯒ ꯁꯨꯝ ꯂꯩꯗꯅ ꯏꯃꯥꯔꯖꯦꯟꯁꯤ ꯃꯤꯒꯤ ꯃꯇꯦꯡꯕꯨꯗꯤ ꯐꯥꯡꯉꯅꯤ ꯑꯗꯨꯒꯤ ꯑꯃꯛ ꯌꯦꯡꯉꯨꯛ ꯆꯦꯟ ꯈ ꯉꯥꯛꯇ ꯂꯩꯇꯕꯗꯣ
ꯎꯝ
ꯑꯩꯒꯤ ꯑꯣꯏꯅ ꯑꯩ ꯑꯗꯨ ꯀꯌꯥ ꯀꯩꯅꯣ ꯇꯧꯖꯗꯦꯕ ꯏꯁꯥꯅ ꯑꯁꯦꯡ ꯃꯅꯣ
ꯈꯪꯍꯟꯗꯦꯔ ꯄꯨꯟꯁꯤꯁꯦ
ꯑꯗꯨꯗꯅꯗꯤ ꯇꯄꯦ ꯈꯔ ꯄꯥꯝꯖꯔꯛꯇꯦꯗꯤ ꯃꯣꯏ ꯑꯣꯏꯕꯗꯨꯗꯤ ꯃꯤ ꯌꯦꯡꯕꯀꯥꯟꯗꯗꯤ ꯌꯥꯝ ꯄꯥꯝꯃꯦꯕꯀꯣ
ꯑꯗꯨꯒ ꯁꯛ ꯑꯣꯏꯅꯥꯗꯤ ꯄꯝꯂꯛꯇꯦꯕꯥ
ꯍꯣꯏ ꯃꯦꯟ ꯄꯥꯝꯖꯕ ꯃꯤ ꯂꯩꯅꯦ ꯁꯤꯒ ꯑꯩ ꯄꯥꯝꯖꯕ
ꯑꯦ ꯃꯈꯣꯡ ꯀꯛꯊꯠꯂꯦ ꯍꯥꯏꯗꯨꯅꯦꯕꯅꯦ ꯀꯩꯅꯣꯟꯗ ꯐꯪꯅꯕ ꯎꯄꯥꯏ ꯂꯩꯔꯛꯇꯧꯗꯩ
ꯑꯩ ꯑꯃꯨꯛꯀ ꯇꯧꯔꯛꯈꯤꯅꯤ
ꯌꯥꯒꯗ꯭ꯔꯣ
ꯌꯥꯕ꯭ꯔꯥ ꯌꯦꯡꯉꯦ
ꯎꯝ